ꯇꯥꯕꯔꯣ
ꯑꯥꯎ
ꯑꯩ ꯈꯪꯕ ꯃꯤꯗꯨꯔ
ꯀꯔꯤ ꯍꯥꯏꯕ
ꯑꯩ ꯈꯪꯕ ꯃꯤꯗꯨꯔ
ꯅꯪ ꯈꯪꯕ ꯃꯤꯗꯨ ꯅꯠꯇꯦ ꯇꯣꯉꯥꯟꯕꯅꯦ
ꯑꯍꯣꯏ
ꯌꯥꯝ ꯄꯥꯈꯠꯄ ꯃꯥꯜꯂꯦꯗ
ꯅꯠꯇꯦꯗ ꯄꯥꯈꯠꯇꯦ
ꯃꯤꯡꯗꯨꯒ ꯐꯖꯠ ꯎꯝ ꯅꯣꯡ ꯍꯧꯖꯤꯛ ꯂꯦꯞꯈ꯭ꯔꯦ ꯍꯧꯖꯤꯛꯇ ꯆꯨꯕꯖꯤꯃꯨꯛ ꯂꯦꯞꯈ꯭ꯔꯦ
ꯑ ꯅꯪꯅ ꯍꯧꯖꯤꯛ ꯅꯣꯡ ꯇꯥꯏꯌꯦ ꯍꯥꯏꯕꯗꯨꯗ
ꯥꯑꯥ ꯑꯗꯨꯔꯣ ꯑꯗꯨ ꯅꯨꯄꯥꯗꯨꯔꯣ
ꯍꯣꯏ ꯑꯩꯅꯤ ꯀꯩꯗꯧꯔꯒꯦ ꯌꯥꯝ ꯄꯥꯈꯠꯂꯦꯗ꯫ ꯌꯥꯝ ꯄꯥꯈꯠꯀꯅꯨꯗ꯫
ꯄꯥꯈꯠꯄ ꯅꯠꯇꯦꯍꯦ
ꯏꯁ ꯅꯣꯡꯖꯦ ꯀꯩꯝ ꯇꯧꯗꯦ ꯍꯤꯞꯂꯝꯕꯅꯦ ꯅꯪꯗꯤ꯫
ꯑꯩꯁꯨ ꯍꯧꯖꯤꯛꯃꯛ ꯉꯥꯏꯍꯥꯛꯇꯪ ꯊꯨꯝꯃꯦ ꯉꯁꯥꯢꯗꯣ ꯑꯗꯨꯒ ꯍꯨꯖꯤꯛ ꯍꯧꯒꯠꯄ ꯑꯗꯨꯗ ꯒ꯭ꯔꯨꯞꯇ ꯃꯦꯁꯦꯁ ꯌꯥꯝ ꯂꯥꯛꯄ ꯀꯥꯟꯗ
ꯑꯣ ꯍꯟꯗ꯭ꯔꯦꯗ ꯍꯦꯜꯂꯝꯃꯅꯤ
ꯃꯦꯌꯥꯝ ꯅꯨꯡꯉꯥꯏꯔꯤꯅꯦ꯫
ꯇꯨꯝꯕꯁꯤꯁꯨ ꯅꯨꯡꯉꯥꯏ꯫ ꯆꯔꯥ ꯋꯥꯟꯗꯦ ꯉꯁꯤꯗꯤ꯫
ꯑꯣ ꯁꯤꯡꯖꯨ ꯁꯦꯝꯃꯒ ꯆꯥꯎ ꯀꯩꯅꯣ꯫
ꯑꯁ ꯁꯤꯡꯖꯨ ꯁꯤ ꯁꯦꯝꯅꯤꯡꯗꯦꯅꯦ ꯆꯥꯗꯤ ꯆꯥꯅꯤꯡꯕ ꯁꯤꯗꯤ ꯁꯤꯝꯅꯤꯡꯗꯕ꯫
ꯑꯗꯨꯗꯤ ꯆꯥꯇ꯭ꯔꯦ꯫
ꯄꯥꯏꯌꯨꯀꯣ ꯑꯝꯔꯛ ꯑꯩꯉꯣꯟꯗ ꯐꯣꯟ ꯂꯥꯛꯑꯦ ꯀꯅꯥꯔꯥ ꯑꯁ꯫ ꯎꯝ꯫ ꯑꯣ ꯇꯥꯕ꯭ꯔꯣ꯫
ꯑꯥꯎ꯫
ꯅꯪꯒꯤ ꯃꯈꯣꯟꯁꯦ ꯌꯥꯝ ꯅꯨꯡꯁꯤꯌꯦꯅꯦ ꯫ ꯅꯪꯒꯤ ꯃꯈꯣꯟꯁꯦ ꯌꯥꯝ ꯌꯥꯝ ꯌꯥꯝ ꯏꯪ ꯇꯞꯅ ꯉꯥꯡꯉꯦ꯫ ꯌꯥꯝ ꯂꯩꯁꯥꯕꯤ ꯌꯥꯝ ꯊꯣꯛꯅ ꯉꯥꯡꯉꯤꯅꯦ꯫
ꯍꯥ ꯍꯥ ꯍꯥꯍꯥ ꯅꯣꯛꯄꯤꯒꯦ ꯑꯗꯨꯗꯤ꯫ ꯃꯔꯣꯏ ꯍꯥꯞꯄꯒꯤ ꯑꯣꯏꯔꯝꯅꯦ ꯑꯩꯅ ꯑꯗꯨꯗꯤ꯫
ꯑꯉꯥꯡ ꯃꯆꯥꯁꯨ ꯃꯥꯂꯦꯅꯦ ꯅꯤꯡ ꯃꯈꯣꯟꯁꯦ꯫
ꯃꯥꯡ ꯃꯆꯥꯗꯤ ꯅꯠꯇꯦꯍꯦ꯫ ꯑꯗꯨꯃꯛꯇꯤ ꯍꯥꯏꯕꯤꯒꯅꯨ
ꯗꯨ ꯑꯉꯥꯡ ꯃꯆꯥꯥꯗꯤ ꯅꯠꯇꯦ ꯈꯪꯉꯦ ꯑꯩꯁꯨ ꯑꯗꯨꯕꯨ ꯇꯨꯝ ꯃꯈꯣꯟꯗꯣ ꯃꯥꯜꯂꯦ ꯍꯥꯏꯕꯅꯤ꯫
ꯁꯛꯁꯨ ꯑꯉꯥꯡ ꯃꯥꯜꯂꯤ ꯍꯥꯏꯔꯦ ꯃꯤꯅ꯫
ꯍꯣꯏ ꯅꯪꯒꯤ ꯁꯛꯗꯨꯀꯣ꯫
ꯎꯝ꯫
ꯃꯁꯛ ꯈꯔ ꯊꯥꯔꯛꯑꯣꯅꯦ ꯅꯪꯒꯤꯗꯣ ꯑꯩ ꯐꯖꯅ ꯎꯕ ꯉꯝꯗꯦꯅꯦ ꯁꯛ ꯈ꯭ꯔ ꯊꯥꯔꯛꯑꯣ ꯁꯛ ꯐꯖꯕꯗꯣ ꯌꯦꯡꯒꯦ꯫
ꯁꯛ ꯂꯩꯇꯦꯗ꯫
ꯂꯥꯏꯛ ꯅꯝꯕꯤꯒꯦ ꯇꯧꯕꯅꯦ꯫
ꯍꯣꯔꯦꯟ ꯒꯂꯦꯔꯤꯗ ꯌꯥꯎꯔꯗꯤ ꯊꯥꯔꯛꯀꯦ ꯌꯥꯎꯗ꯭ꯔꯗꯤ ꯑ ꯑꯦꯝ ꯁꯣꯔꯤ ꯌꯥꯎꯗ꯭ꯔꯗꯤ
ꯎꯝ ꯅꯣꯏ ꯂꯩꯁꯥꯕꯤꯅ ꯌꯥꯎꯗꯕ ꯂꯩꯒ꯭ꯔꯣꯅꯦ꯫
ꯀꯦꯃꯦꯔꯥ ꯐꯖꯗꯕꯩ ꯐꯣꯇꯣ ꯀꯥꯞꯇꯤꯌꯦ ꯑꯩꯈꯣꯏꯗꯤ꯫
ꯀꯥꯞꯂꯝꯒꯅꯤꯗ ꯊꯥꯖꯗꯦꯍꯦ ꯐꯣꯇꯣ ꯍꯥꯏꯕ ꯌꯥꯗꯕꯅꯤꯀꯣ꯫
ꯐꯣꯠꯇꯣꯕꯨꯗꯤ ꯍꯣꯏ ꯄꯥꯝꯃꯦ ꯑꯗꯨ ꯑꯣꯢꯔꯁꯨ ꯌꯥꯝ ꯀꯥꯞꯇꯦꯗ꯫
ꯑꯗꯨ ꯑꯗꯨ ꯋꯥꯍꯩꯗꯨ ꯍꯥꯏꯕ ꯌꯥꯗꯦ ꯍꯥꯏꯕꯅꯤ꯫ ꯇꯥꯕꯔꯣ
ꯑꯧ
ꯑꯗꯨ ꯋꯥꯍꯩꯗꯣ ꯖꯤꯛ ꯅꯪꯅ ꯍꯥꯏꯕꯗꯣ ꯍꯥꯏꯕ ꯌꯥꯗꯦ ꯍꯥꯏꯕꯅꯦ
ꯑꯩ ꯍꯧꯖꯤꯛ ꯀꯩ ꯍꯥꯏꯒꯦ ꯀꯥꯎꯒꯈ꯭ꯔꯦ
ꯒ꯭ꯌꯥꯟ ꯇꯥꯔꯦꯀꯣ
ꯒ꯭ꯌꯥꯟ ꯇꯥꯏꯌꯦ ꯑꯗꯨꯕꯨ ꯍꯧꯖꯤꯛ ꯑꯩꯅ ꯍꯥꯏꯕ ꯋꯥꯗꯣ ꯀꯥꯎꯈ꯭ꯔꯦꯕ
ꯍꯥꯏꯕ ꯌꯥꯗ꯭ꯔꯦ ꯀꯥꯎꯔꯁꯨ ꯑꯩꯅ ꯀꯃꯥꯏꯅ ꯍꯥꯏꯒꯅꯤ ꯍꯖꯤꯛ
ꯀꯣꯛ ꯌꯥꯗ꯭ꯔꯦ ꯑꯩꯒꯤ
ꯅꯨꯄꯥ ꯀꯥꯏꯅꯕꯤ ꯀꯣꯛ ꯉꯥꯎ ꯌꯥꯗ꯭ꯔꯕꯥ ꯖꯥꯠꯔꯥ ꯅꯨꯄꯥ ꯌꯥꯝ ꯀꯣꯏꯕꯒꯤ ꯌꯥꯗꯕ ꯖꯥꯠꯂ
ꯅꯠꯇꯦ ꯑꯍꯥꯎꯕ ꯌꯥꯝ ꯆꯥꯗꯕꯒꯤ ꯀꯣꯛ ꯉꯥꯎꯕ
ꯊꯥꯖꯗꯦꯍꯦ ꯅꯪꯖꯤꯗꯤ
ꯃꯟꯅꯦ
ꯄꯥ ꯅꯨꯄꯥ ꯀꯥꯏꯅꯕꯒꯤ
ꯀꯥꯢꯅꯗꯦ
ꯑꯥ ꯑꯗꯨꯗꯤ ꯄꯥꯎ ꯐꯥꯎꯅꯗꯕꯒꯤ
ꯐꯥꯎꯅꯩ ꯅꯨꯡꯇꯤꯒꯤ
ꯑꯁ ꯌꯥꯗꯦꯀꯣ ꯃꯤꯝ ꯃꯆꯥꯗꯤ ꯅꯨꯡꯇꯤꯒꯤ ꯐꯥꯎꯅꯩ ꯍꯥꯏꯌꯦꯕꯣ
ꯑꯩ ꯑꯩꯗꯤ ꯑꯍꯟ ꯄꯥꯝꯃꯦ ꯑꯉꯥꯡ ꯄꯥꯝꯗꯦ
ꯑꯍꯟ ꯄꯥꯝꯃꯦ
ꯎꯝ ꯒ꯭ꯌꯥꯟ ꯇꯥꯕꯗꯣ
ꯒ꯭ꯌꯥꯟ ꯇꯥꯕꯀꯣ ꯑꯩꯒꯨꯝꯅ
ꯎꯝ ꯅꯪ ꯒ꯭ꯌꯥꯟ ꯇꯥꯕ꯭ꯔꯣ
ꯑꯩꯃꯨꯛ ꯒ꯭ꯌꯥꯟ ꯇꯥꯕ ꯅꯨꯄꯥꯗꯤ ꯐꯪꯉꯔꯣꯏꯅ
ꯏꯁ ꯒꯦꯝ ꯁꯥꯟꯅꯕ꯭ꯔꯣ
ꯒꯦꯝꯁꯨ ꯁꯥꯟꯅꯗꯦ ꯑꯩꯗꯤ ꯐꯣꯟꯁꯨ ꯇꯧꯗꯕꯅꯤ ꯑꯗꯨꯒ ꯋꯥꯔꯤꯁꯨ ꯇꯧꯗꯕꯅꯦ ꯑꯗꯨ ꯑꯁꯤꯗꯤ ꯀꯥꯟꯅꯕ ꯂꯩꯕꯤ ꯇꯧꯕꯅꯤ ꯀꯩꯅꯣ
ꯑꯣ ꯋꯣ ꯒꯦꯝ ꯁꯥꯟꯅꯔꯗꯤ
ꯑꯌꯨꯛ ꯅꯨꯡꯗꯥꯡ ꯑꯌꯨꯛ ꯅꯨꯡꯗꯥꯡ ꯑꯌꯨꯛ ꯅꯨꯡꯗꯥ ꯑꯌꯨꯛ ꯅꯨꯡꯗꯥꯡ ꯂꯥꯏꯔꯤꯛ ꯄꯥꯝꯃꯟꯗꯅ ꯌꯥꯗ꯭ꯔꯦ ꯀꯥꯗꯒꯤ ꯊꯣꯛꯇ꯭ꯔꯦ ꯑꯌꯨꯛ ꯅꯨꯡꯗꯥꯡ ꯂꯥꯏꯔꯤꯛ ꯄꯥ ꯂꯩꯔꯦ ꯂꯔꯤꯛ ꯌꯥꯝ ꯄꯥꯝꯃꯟꯕꯒꯤ ꯀꯣꯛ ꯕ꯭ꯔꯦꯟꯁꯤ ꯁꯣꯛꯈ꯭ꯔꯦꯅꯦ ꯐꯤꯌꯨꯁ ꯆꯥꯛꯈ꯭ꯔꯦꯅꯦ
ꯏꯁ
ꯂꯩꯩꯁꯥꯕꯤꯕꯨꯁꯨ ꯋꯥ ꯉꯥꯡꯕ ꯍꯩ ꯅꯨꯄꯤꯕꯨꯁꯨ ꯋꯥ ꯉꯥꯡꯕ ꯍꯩꯇ꯭ꯔꯦ
ꯑꯩꯗꯤ ꯂꯩꯁꯥꯕꯤ ꯅꯠꯇꯦ ꯑꯉꯥꯡꯅꯦꯅ ꯈꯜꯂꯣ ꯑꯗꯨꯗꯤ
ꯍꯥ
ꯃꯤ ꯈꯔ ꯌꯥꯝ ꯂꯩꯕꯣ ꯃꯥꯂꯦꯀꯣ ꯅꯪ
ꯑꯩꯒꯤ ꯍꯣꯁꯇꯦꯜꯗ ꯂꯩꯕ ꯑꯩꯒꯤ ꯔꯨꯝꯃꯦꯠ ꯑꯃꯒ ꯀꯣ
ꯑꯥꯎ
ꯇꯤꯟꯈꯥꯛ ꯑꯣꯏꯔꯝꯅꯤ
ꯄꯥꯏꯔꯣ ꯃꯄꯥꯟꯗ ꯃꯊꯛꯇ ꯄꯥꯏꯔꯣ ꯉꯁꯤꯗꯤ ꯀꯩ ꯍꯦꯟꯖꯥꯡ ꯄꯤꯖꯔꯅꯤ ꯑꯗꯨꯗꯤ
ꯉꯁꯤꯗꯤ ꯆꯥꯅꯥ ꯆꯥꯢꯌꯦ ꯉꯁꯥꯢ
ꯆꯥꯅꯥ ꯆꯥꯅꯥ ꯆꯥꯅꯥ ꯆꯥꯅꯥ ꯆꯥꯅꯥ ꯆꯥꯅꯥ ꯕ꯭ꯔꯥꯎꯟꯗꯨꯔ
ꯍꯣꯏ ꯕ꯭ꯔꯥꯎꯟꯗꯣ ꯑꯗꯨꯒ ꯗꯥ ꯍꯋꯥꯏ
ꯑꫭ ꯑꯥꯈꯣꯏꯗꯤ ꯑꯌꯨꯛꯀꯤ ꯍꯦꯟꯖꯥꯡ ꯂꯩꯔꯤ ꯑꯩꯈꯣꯏꯗꯤ ꯃꯤ ꯑꯍꯨꯝꯇꯪ ꯑꯣꯏꯕꯒꯤ
ꯀꯔꯤ ꯏꯖꯥꯡꯔꯣ ꯑꯣꯛꯁꯥ
ꯑꯥ ꯑꯗꯨꯒ ꯎꯁꯣꯏ ꯑꯝ ꯎꯁꯣꯏꯒ ꯑꯃꯨꯛ ꯇꯧꯔꯅꯤ
ꯑꯁ ꯑꯍꯥꯎꯕ ꯑꯍꯥꯎꯕ ꯆꯥꯏꯅꯦ ꯑꯈꯣꯏꯗꯤ ꯎꯄꯥꯏ ꯂꯩꯇ꯭ꯔꯦꯗꯣ ꯑꯈꯣꯏꯗꯤ ꯑꯈꯣꯏꯗꯤ ꯍꯋꯥꯏ ꯆꯥꯔ ꯂꯩꯔꯦ
ꯍꯋꯥꯏ ꯆꯥꯔꯗꯤ ꯐꯖꯥꯊꯣꯛꯅꯕ
ꯅꯣꯏꯅ ꯑꯣꯛꯁꯥ ꯑꯈꯣꯏꯅ ꯑꯣꯛꯁꯥ ꯆꯥꯔ ꯂꯩꯔꯦ ꯅꯥ ꯍꯋꯥꯏ ꯆꯥꯔ ꯂꯩꯔꯦ
ꯑꯦꯅ ꯑꯣꯛꯁꯥ ꯆꯥꯏꯔꯤꯁꯦ ꯅꯣꯏꯅꯕ ꯑꯦ
ꯈꯪ ꯅꯣꯏꯕ꯭ꯔꯥ ꯀꯪꯕ꯭ꯔꯥ
ꯀꯪꯉꯦ
ꯀꯪꯉꯦ
ꯎꯝ ꯆꯥꯔꯁꯨ ꯅꯣꯏꯗ꯭ꯔꯦ
ꯀꯪꯕ ꯍꯥꯏꯁꯦ ꯅꯨꯄꯤꯒꯤ ꯐꯤꯒꯔ ꯑꯣꯏꯗꯣꯔꯣꯕ ꯂꯩꯁꯥꯕꯤꯒꯤ
ꯅꯨꯡꯁꯤꯠ ꯈꯔ ꯀꯜꯂꯗꯤ ꯄꯥꯏꯒꯗꯧꯕ ꯐꯤꯒꯔꯗꯣ ꯍꯥꯏꯗꯣꯏꯔꯣ
ꯃꯤꯅ ꯍꯥꯏꯅꯩꯌꯦ
ꯑꯣ ꯈꯣꯟꯗ ꯇꯧꯕꯗꯤ ꯃꯥꯟꯗꯦꯗ ꯅꯪꯒꯤ ꯅꯁꯛꯇꯣ ꯉꯁꯥꯏ ꯑꯩꯅ ꯌꯦꯡꯕꯗꯣ
ꯑꯗꯨ ꯈꯔ ꯅꯣꯏꯕ ꯃꯇꯝ ꯑꯣꯏꯕꯩꯅꯦ ꯈꯔꯥ ꯈꯤꯇꯪ ꯅꯣꯏꯔꯛꯄ
ꯃꯥꯏ ꯃꯥꯏ ꯈꯛꯇ ꯅꯣꯏꯕ
ꯑꯍꯥ ꯍꯥ ꯇꯨꯝꯗ꯭ꯔꯣ ꯉꯁꯤꯗꯤ
ꯇꯨꯝꯗꯦ ꯑꯍꯣꯏ ꯑꯥ ꯉꯁꯥꯏ
ꯑꯥ ꯀꯩꯅꯣꯇꯣ ꯐꯧ ꯅꯨꯡꯁꯥ ꯊꯣꯛꯄꯒꯤ ꯐꯧ ꯐꯥꯎꯕ ꯐꯧꯕ ꯍꯥꯏꯗꯣꯏꯔꯣ ꯀꯩ ꯍꯥꯏꯗꯣꯏꯅꯣ ꯑꯧ ꯑꯧ ꯑꯣ ꯑꯗꯣ ꯑꯗꯨ ꯉꯥꯏꯕ
ꯑꯥꯎ
ꯑꯗꯨꯒ ꯅꯣꯡ ꯇꯥꯔꯛꯑꯦ ꯑꯩꯒꯤ ꯀꯩ
ꯁꯤ ꯂꯥꯡ ꯑꯩꯒꯤ ꯃꯈꯣꯟꯁꯦ ꯂꯥꯡꯅ ꯇꯥꯕ꯭ꯔꯥ
ꯃꯤ ꯑꯃꯥꯒꯤ ꯃꯈꯣꯟꯁꯨ ꯑꯗꯨꯝ ꯇꯥꯏ ꯁꯦꯡꯅꯗꯤ ꯇꯥꯗꯕ ꯑꯗꯨ ꯑꯣꯏꯔꯁꯨ
ꯑꯣꯀꯦ ꯑꯣꯀꯦ ꯍꯣꯔꯦꯟ ꯅꯨꯡꯗꯥꯡꯗꯤ ꯀꯟꯅꯥ ꯂꯥꯏꯔꯤꯛ ꯄꯥꯔꯤꯅ ꯃꯥꯗꯣ
ꯑꯣ ꯂꯥꯏꯔꯤꯛ ꯀꯟꯅꯦ ꯄꯥꯏꯌꯦꯀꯣ
ꯑꯦꯛꯖꯥꯝ ꯂꯩꯕ ꯃꯣꯏ ꯍꯌꯦꯡ ꯑꯗꯨꯒꯤ
ꯑꯣꯑꯣ
ꯑꯩꯗꯤ ꯂꯥꯏꯔꯤꯛ ꯇꯝꯕ ꯂꯣꯏꯔꯦꯗ ꯃꯥꯁꯇꯔ ꯂꯣꯏꯈ꯭ꯔꯦꯗ ꯑꯩꯗꯤ ꯑꯦꯛꯖꯥꯝ ꯊꯥꯅꯕ ꯍꯥꯏꯅꯀꯣ ꯑꯦꯛꯖꯝ ꯊꯥꯅꯕ ꯍꯥꯏꯅ ꯊꯕꯛꯀꯤ ꯑꯦꯛꯖꯥꯝ ꯊꯥꯅꯕ ꯍꯩꯅ ꯂꯩꯕ ꯍꯣꯁꯇꯦꯜꯗ
ꯑꯣ ꯐꯩꯌꯦ ꯐꯩ ꯋꯥꯔꯤ ꯑꯃꯥ ꯂꯤꯕꯤꯌꯣꯔ
ꯂꯤꯔꯣꯅꯦ
ꯇꯝꯅꯕꯒꯤ ꯂꯤꯛꯂꯤꯕ ꯌꯥꯕ꯭ꯔꯥ
ꯌꯥꯏ ꯌꯥꯏ ꯎꯪ ꯅꯪꯒꯤ ꯋꯥꯔꯤ ꯐꯖꯕ ꯑꯃ ꯂꯤꯔꯛꯑꯣ ꯁꯦ ꯇꯥꯥꯁꯦ
ꯐꯖꯕꯗꯤ ꯅꯠꯇꯦ ꯅꯍꯥꯟꯅꯦ
ꯎꯪ
ꯏꯃꯥꯟꯅꯕꯤꯒꯤ ꯌꯨꯝꯗ ꯌꯨꯝ ꯍꯥꯏꯁꯦ ꯃꯥꯒꯤ ꯁꯦꯡꯕ ꯌꯨꯝ ꯅꯠꯇꯕ ꯔꯦꯟꯗꯀꯣ ꯚꯔꯥꯗ ꯇꯨꯝꯕꯂꯥꯛꯄ ꯑꯗꯣ ꯑꯩꯈꯣꯏ ꯇꯨꯝꯗ꯭ꯔꯦ ꯋꯥꯔꯤ ꯁꯥꯔꯦ ꯎꯝ ꯇꯝꯅꯕꯒꯤ ꯋꯥꯔꯤ ꯁꯥꯔ ꯂꯩꯔꯦ ꯀꯥꯟꯖꯤꯗ ꯄꯨꯡ ꯑꯃ ꯇꯥꯔꯦꯕꯀꯣ
ꯎꯪ
ꯄꯨꯡ ꯑꯃ ꯇꯥꯕꯗ ꯑꯥ ꯋꯥꯜꯗ ꯇꯨꯛ ꯇꯨꯛꯇꯧꯕ ꯍꯧꯔꯛꯄꯗꯣ
ꯑꯥꯑꯣ
ꯇꯧꯔꯦꯕꯀꯣ ꯑꯗꯨꯒ ꯑꯩꯈꯣꯏꯗꯨ ꯂꯣꯏꯅ ꯀꯤꯔꯦ ꯑꯗꯨ ꯑꯣꯏꯔꯖꯨ ꯋꯥꯔꯤꯗꯣ ꯑꯗꯨꯝ ꯑꯃꯨꯛ ꯁꯥꯕ ꯍꯧꯔꯦ ꯑꯗꯨꯒ ꯄꯨꯡ ꯑꯍꯨꯝ ꯇꯥꯔꯦ ꯑꯗꯨꯒ ꯅꯨꯄꯤ ꯅꯨꯄꯤ ꯃꯈꯣꯟ ꯑꯃꯨꯛꯀꯣ ꯏꯁꯩ ꯁꯛꯄ ꯍꯧꯕ
ꯑꯣꯑꯣ ꯆꯤꯡ ꯑꯁꯦꯡꯀꯤꯔꯣ ꯊꯥꯖꯗꯦꯗ
ꯑꯩꯁꯨ ꯑꯗꯨ ꯅꯨꯃꯤꯠꯅ ꯑꯥꯑ ꯐꯥꯔꯁꯅꯦ ꯑꯩꯅ ꯇꯥꯕꯗꯣ ꯅꯨꯄꯤꯒꯤ ꯃꯈꯣꯜ ꯏꯁꯩ ꯁꯛ ꯄ ꯇꯥꯕꯗꯣ
ꯑꯥꯁ ꯑꯗꯨ ꯑꯩ ꯂꯩꯅꯤꯡꯉꯦꯅꯦ ꯑꯩ ꯆꯠꯅꯤꯡꯉꯦꯅꯦꯕ ꯑꯗꯨꯋꯥꯏ ꯃꯝꯐꯗꯣ
ꯑꯂꯒ ꯑꯈꯣꯏ ꯑꯈ ꯎꯪ ꯢꯁꯩ ꯁꯛꯂꯛꯄꯗꯣ ꯖꯒꯥꯗꯣ ꯁꯦꯡꯅ ꯈꯪꯗꯕꯀꯣ ꯃꯅꯤꯡꯗꯒꯤꯁꯨ ꯁꯨꯝꯃꯥꯜꯂꯦ ꯃꯃꯥꯡꯗꯒꯤꯁꯨ ꯃꯥꯜꯂꯦ ꯍꯥꯏꯗꯤ ꯄꯨꯡ ꯑꯍꯨꯝꯗꯤ ꯃꯤ ꯂꯣꯏꯅꯃꯛ ꯇꯨꯝꯕ ꯅꯨꯡꯉꯥꯏꯕ ꯃꯥ ꯇꯝꯃꯦꯗꯅ ꯍꯧꯖꯤꯛꯄꯨ ꯀꯩꯅꯣ ꯏꯁꯩ ꯁꯛꯇꯣꯏꯅꯦꯅ ꯑꯩꯈꯣꯏ ꯍꯥꯏꯔꯤꯅꯦꯕ ꯑꯁ ꯃꯊꯛꯇ ꯆꯠꯂꯒ ꯌꯦꯡꯉꯨꯁꯤꯔꯣ ꯀꯥꯏ ꯍꯥꯏꯅꯤ ꯍꯤꯍꯤ ꯑꯗꯨ ꯊꯣꯛ ꯀꯤꯔꯦ ꯋꯥꯔꯤ ꯁꯥꯕ ꯃꯤꯗ ꯐꯥꯎ ꯎꯕꯗ ꯃꯤꯠꯇ ꯖꯥꯠꯖꯥꯠ ꯎꯔꯦ ꯏꯍꯤ ꯍꯦ
ꯑꯩꯗꯤ ꯂꯥꯢꯟꯗꯅꯤ ꯂꯥꯏ ꯂꯥꯢ ꯂꯩꯕ ꯂꯥꯢ ꯇꯝꯅꯕ ꯌꯨꯝꯗ ꯂꯤꯡꯉꯤꯅꯤ
ꯇꯜꯂꯦꯍꯦ ꯑꯩꯗꯤ ꯃꯪꯗ ꯌꯥꯝ ꯃꯪꯗ ꯌꯥꯝ ꯅꯨꯡꯉꯥꯏꯒꯟꯗꯦꯕ
ꯎꯪ ꯑꯗꯤ ꯁꯨꯡꯀꯤ ꯀꯤꯗꯦ ꯐꯨꯅꯥꯒꯅꯤꯍꯦ ꯑꯩꯗꯤ ꯊꯣꯔꯛꯑꯗꯤ ꯂꯥꯏ
ꯃꯔꯛ-ꯃꯔꯛꯛꯇ ꯇꯈꯤ ꯀꯤꯌꯦꯗꯐꯨꯅꯒꯅꯤ ꯀꯥꯏꯅ ꯇꯣ
ꯂꯥꯢꯅꯨꯡ ꯀꯔꯤ ꯀꯤꯕ꯭ꯔꯥꯅꯦ ꯑꯩ ꯐꯨꯅꯅꯤ ꯑꯩꯗꯤꯑꯁꯦꯡꯕ
ꯍꯣꯔꯦꯟ ꯊꯥꯔꯛꯀꯦ ꯅꯣꯏ ꯊꯣꯡꯗꯥ
ꯋꯥꯇꯔ ꯂꫭꯂ꯫ꯁ
ꯃꯦꯔꯤꯒꯣ ꯍꯥꯏ ꯌꯥꯗ꯫
ꯑ
ꯅꯪꯒꯤ ꯑꯁꯦꯡꯕꯤꯔꯣ ꯑꯁꯤꯒꯤꯁꯦ꯫ ꯑꯩ ꯂꫭꯏ ꯈꯪꯏꯗ ꯅꯪ ꯍꯥꯏꯣꯛꯇ꯭ꯔꯁ
ꯑꯗꯨ ꯑꯣꯏꯔꯁꯨ ꯑꯗꯨꯗꯩ ꯑꯃꯨꯛ ꯈꯦꯠꯅꯗꯦꯗ꯫